ꯑ ꯅꯔꯌꯦ ꯉꯔꯤꯕ
ꯉꯑꯕꯤ
ꯑꯩꯈꯣꯏ ꯏꯃꯥꯟꯅꯕꯤ ꯏꯃꯗꯨꯅꯪ ꯄꯥꯎ ꯐꯥꯎ ꯅꯥꯕ꯭ꯔꯣ
ꯍꯥꯎꯅꯥꯑꯌꯦ
ꯎꯝ
ꯑꯣꯐꯂꯥꯏꯟꯗ ꯑꯣꯏꯅ ꯐꯥꯎꯅꯈ꯭ꯔꯦ ꯑꯩꯈꯣꯏ ꯃꯤꯗꯣ ꯄꯦꯟꯗꯕꯒꯤ
ꯑꯣ ꯑꯗꯨꯅ ꯍꯦꯟꯅ ꯅꯨꯡꯉꯥꯏꯅ
ꯑꯗꯨꯒꯤ ꯃꯥꯗꯣ
ꯍꯣꯏ
ꯅꯨꯡꯇꯤꯒꯤ ꯀꯣꯜ ꯇꯧꯔꯛꯑꯣ ꯍꯥꯏꯌꯦ ꯃꯥ
ꯍꯣꯏ
ꯅꯨꯡꯉꯥꯏꯇꯦ ꯍꯥꯏꯌꯦꯦ ꯑꯗꯨꯝ ꯃꯉꯣꯟꯗꯀꯣ ꯄꯩꯁꯥꯔ ꯈꯔ ꯌꯣ ꯍꯥꯏꯌꯦ
ꯄꯩꯁꯥ
ꯄ꯭ꯔꯦꯁꯔ ꯄ꯭ꯔꯦꯁꯥꯔ ꯈꯔ ꯄꯤꯕꯤꯌꯨ ꯍꯥꯏꯌꯦ ꯑꯗꯨꯒ ꯎ ꯃ ꯍꯥꯟꯅ ꯋꯥꯔꯤꯔꯤꯁꯦ ꯅꯨꯡꯗꯥꯡꯒꯨꯝꯕꯗ ꯍꯥꯏꯌꯦ ꯍꯥꯏꯗꯤ ꯌꯨꯝꯗ ꯃꯤ ꯑꯗꯨꯝ ꯉꯥꯡ ꯉ ꯉꯥꯡꯔꯛꯄꯒꯤ ꯉꯥꯡꯅꯤꯉꯥꯏ ꯃꯤ ꯂꯩꯇꯕꯒꯤꯀꯣ ꯃꯥꯒꯤ ꯃꯔꯨꯞ ꯂꯥꯏꯇꯕ ꯑꯗꯨꯝ ꯋꯥꯏ ꯍꯥꯏꯌꯦ ꯅꯨꯡꯗꯥꯡꯗꯗꯤ
ꯎꯝ ꯑꯗꯨꯗꯤ ꯅꯣꯏ ꯇꯧꯔꯛꯑꯣꯅ
ꯑꯩꯁꯨ ꯊꯤꯅ ꯍꯥꯏꯈ꯭ꯔꯕꯅꯦ ꯉꯁꯥꯏ
ꯎꯝ ꯁꯤꯅ ꯁꯨꯝꯥꯏꯅ ꯍꯥꯏ ꯑꯩꯁꯨ ꯍꯧꯖꯤꯛꯇꯤ ꯍꯥꯏꯕꯗꯤ ꯅꯍꯥꯟꯗꯤ ꯍꯣꯏ ꯇꯣꯛꯑꯣ ꯍꯥꯏꯔꯁꯨ ꯀꯣ ꯌꯥꯝ ꯁꯨꯃꯥꯏꯅꯗꯤ ꯆꯤꯅ ꯌꯥꯝ ꯌꯥꯝ ꯉꯥꯡꯕꯗꯣ ꯁꯨꯃꯥꯏꯅꯗꯤ ꯇꯥꯎꯔꯛꯇꯦ ꯉꯁꯤꯗꯤ ꯑꯩꯗꯤ ꯌꯥꯝ ꯍꯥꯏꯈ꯭ꯔꯕꯅꯤ ꯃꯉꯣꯟꯗ
ꯃꯥ ꯀꯩꯅꯣꯝ ꯉꯁꯤꯗꯤ ꯀꯩꯅꯣꯝ ꯐꯥꯎꯈ꯭ꯔꯦ ꯅꯍꯥꯟꯒꯨꯝꯅ ꯇꯥꯎꯗ꯭ꯔꯦ ꯉꯁꯤꯗꯤ ꯑꯃꯅꯦꯅ ꯍꯥꯏꯌꯦ
ꯎꯝ ꯑ ꯌꯥꯝ ꯌꯥꯝ ꯁꯥꯎꯅꯤꯡꯉꯦ ꯑꯩꯁꯦ
ꯃꯥ ꯀꯣꯜ ꯇꯧꯔꯛꯑꯗꯤ ꯐꯖꯅ ꯇꯣꯛꯄꯗꯣ ꯐꯖꯅ ꯇꯣꯛꯈ꯭ꯔꯣ ꯍꯥꯏꯗꯤ ꯋꯥꯗꯣ ꯕꯖꯥꯅ ꯉꯥꯡꯈ꯭ꯔꯣꯅ ꯍꯥꯏꯕꯅꯦ ꯉꯁꯤ ꯉꯅꯦ ꯃꯥꯒꯤꯅ ꯀꯣꯜ ꯇꯧꯔꯛꯇ꯭ꯔꯗꯤ ꯅꯪꯅ ꯍꯌꯦꯡ ꯐꯖꯅ ꯀꯣꯜ ꯇꯧꯔꯒ ꯀꯣ ꯄꯥꯏꯈꯠꯇ꯭ꯔꯁꯨ ꯇꯦꯛꯁ ꯉꯥꯏꯈ꯭ꯔꯣ ꯍꯥꯏꯕꯅꯦ ꯑꯩꯅ
ꯎ ꯆꯨꯝꯃꯦ ꯑꯗꯨꯗꯤ
ꯎꯝ ꯌꯥꯗꯦ ꯃꯤꯉꯣꯟꯗ ꯑꯗꯨꯝ ꯍꯥꯏꯗꯣꯛꯈ꯭ꯔꯣ ꯍꯥꯏꯌꯦ꯫
ꯑꯗꯣ ꯍꯧꯖꯤꯛꯄꯨꯗꯤ ꯃꯉꯣꯟꯗ ꯍꯥꯏꯗꯤ ꯄ꯭ꯔꯨꯐ ꯑꯣꯏꯅꯗꯤ ꯂꯩꯇꯦꯅ ꯑꯗꯨꯒꯤ ꯃꯥꯃꯥ ꯕꯥꯕꯥ ꯗꯗꯤ ꯀꯣ ꯄ꯭ꯔꯨꯐ ꯍꯦꯛ ꯂꯩꯔꯒꯗꯤ ꯑꯗꯨꯝ ꯍꯥꯏꯕꯤꯔꯛꯀꯦ ꯍꯥꯏꯌꯦ ꯍꯥꯏꯒꯦꯅ
ꯍꯥꯏꯗꯣꯛꯄꯁꯨ ꯌꯥꯏꯌꯦꯗ
ꯑꯗꯨ ꯑꯗꯨꯅꯦ ꯃꯥ ꯃ ꯃꯥꯒꯤ ꯃꯃꯥ ꯃꯃꯥꯗꯀꯣ ꯃꯣꯏ ꯃꯥ ꯃꯃꯥꯗ ꯍꯥꯏꯩꯗꯣꯛꯀꯦꯅꯗꯤ ꯇꯥꯎꯕꯅꯦ ꯍꯥꯏꯕꯅꯦ ꯑꯗꯣ ꯍꯧꯖꯤꯛꯀꯥꯟꯁꯦ ꯈꯪꯗꯦ ꯄ꯭ꯔꯣꯨꯞꯁꯨ ꯂꯩꯇꯦꯀꯣ ꯃꯣꯏꯗꯣ ꯌꯥꯝ ꯊꯥꯖꯕꯅꯦꯕ ꯕ ꯎꯝ ꯃꯣꯏ ꯑꯅꯤꯗꯣ ꯑꯗꯨꯒꯤ
ꯆꯨꯝꯃꯦ
ꯍꯧꯖꯤꯛꯄꯨꯗꯤ ꯃꯥꯗꯣ ꯈꯔ ꯇꯥꯟꯕ ꯃꯥꯜꯂꯦ ꯍꯣꯔꯦꯟ ꯎꯝ ꯄ꯭ꯔꯨꯐ ꯂꯥꯛꯑꯦ ꯀꯥꯟꯗꯀꯣ ꯇꯧ ꯑꯩ ꯍꯥꯏꯔꯀꯥꯟꯗꯒꯤ ꯑꯗꯨꯝ ꯍꯥꯏꯗꯣꯔꯛꯑꯒꯦ ꯍꯥꯏꯌꯦ ꯍꯥꯏꯗꯤ ꯍꯩꯗꯣꯛꯇ꯭ꯔꯗꯤ ꯃꯣꯏꯗꯣ ꯑꯗꯨꯝ ꯃꯣꯏꯅꯦ ꯅꯥ ꯈꯜꯂꯝꯒꯅꯤꯕ
ꯍꯣꯏ ꯍꯣꯏ ꯆꯨꯝꯃꯦ
ꯑꯗꯨꯒꯤ ꯌꯥꯗꯦꯅ ꯑꯗꯨꯕꯨꯁꯨ
ꯎꯝ ꯏꯖ
ꯀꯥꯟ ꯌꯥꯝ ꯋꯥꯕ ꯃꯥꯜꯂꯦ ꯃꯥꯖꯨ
ꯑꯗꯨꯅꯦ
ꯇꯥꯎꯕ ꯃꯥꯂꯦ ꯃꯥꯕꯨ ꯇꯨꯝ ꯋꯥꯍꯜꯂꯦꯗ ꯑꯩꯈꯣꯏ ꯏꯃꯥꯟꯅꯕꯤꯕꯨ
ꯑꯗꯨꯅꯦ ꯑꯩꯅ ꯅꯪ ꯎꯁꯤꯠꯇꯕꯩꯅꯦ ꯅꯪ ꯅꯨꯡꯁꯤꯗꯕꯒꯤꯅꯦ ꯍꯥꯏꯈ꯭ꯔꯕꯅꯦ ꯍꯥꯏꯗꯤ ꯃꯥ ꯅꯨꯡꯁꯤꯔꯗꯤꯀꯣ ꯍꯧꯖꯤꯛꯀꯥꯟꯁꯦ ꯃꯥ ꯂꯨꯅ ꯇꯥꯎꯕ ꯃꯇꯝꯅꯦ ꯍꯥꯏꯕ ꯃꯉꯣꯟꯗ ꯍꯥꯏꯗꯤ ꯃꯥꯁꯦ ꯃꯁꯥꯘꯨ ꯅꯨꯡꯉꯥꯏꯇꯦ ꯃꯥꯒꯤ ꯐꯦꯃꯤꯂꯤ ꯄ꯭ꯔꯣꯕ꯭ꯂꯦꯝꯁꯨ ꯌꯥꯝꯃꯦ ꯑꯗꯒꯤ ꯍꯧꯖꯤꯛꯀꯥꯟꯁꯦ ꯃꯥ ꯁꯄꯣꯔꯠ ꯄꯤꯒꯗꯕꯅꯦꯕ ꯑꯗꯨꯒꯤ ꯃꯇꯥꯝꯗ ꯃꯥꯅ ꯇꯧꯔꯤꯁꯤꯗꯤ ꯑꯁ
ꯑꯗꯨꯒ ꯑꯁ ꯆꯦꯠꯀ ꯁꯨꯃꯥꯏꯅ ꯇꯕꯁꯤꯗꯤ ꯌꯥꯝ ꯐꯠꯇꯦꯗ ꯅꯨꯄꯤꯒꯤ ꯃꯔꯝꯗ ꯑꯣꯏꯕꯅꯤꯅ ꯑꯩꯘꯤ ꯌꯥꯝ ꯁꯥꯎꯅꯤꯡꯉꯤ
ꯑꯗꯨꯅꯦ ꯑꯩꯅ ꯉꯥꯕꯗꯤ ꯃꯥꯒꯤ ꯄꯦꯇꯔꯅ ꯍꯩꯔꯛꯇꯕꯗꯨꯅꯦ ꯌꯥꯝ ꯉꯥꯛ ꯑꯦ ꯃꯣꯏ ꯑꯅꯤꯁꯦ ꯆꯍꯤ ꯃꯉꯥ ꯁꯨꯔꯕꯅꯦꯕ ꯑꯗꯨ ꯋꯥ ꯑꯁ ꯌꯥꯗꯦ ꯌꯥꯝ ꯇꯥꯟꯈ꯭ꯔꯦ ꯃꯥꯗꯣ ꯎꯝ ꯉꯁꯥꯏ ꯅꯪꯅ ꯆꯥꯏ ꯍꯥꯏꯕꯗꯣ ꯑꯃ
ꯍꯣꯏ ꯍꯣꯏ
ꯑꯗꯣ ꯆꯥꯔꯝꯃꯗꯤ ꯃꯥꯕꯨ ꯍꯥꯏꯗꯤ ꯃꯥꯒꯤ ꯍ-ꯑ ꯚꯖꯤꯗꯣ ꯀꯣ ꯌꯥꯝ ꯅꯨꯡꯁꯤꯌꯦ ꯍꯥꯏꯌꯦ ꯑꯗꯨ ꯈꯜꯂꯗꯤ ꯃꯥꯕꯨ ꯅꯨꯡꯁꯤ ꯍꯥꯏꯌꯦ ꯑꯗꯨꯒ ꯅꯨꯄꯤ ꯄꯨꯕ ꯎꯔꯗꯤ-ꯀꯣ ꯃꯥꯗꯣ
ꯎꯝ
ꯉꯥꯏꯗꯤ ꯍꯥꯏꯅꯦ ꯏꯕꯥ ꯆꯥꯏ ꯍꯥꯏꯕꯅꯦ
ꯃꯥ ꯁꯨꯃꯥꯏꯅ ꯁꯦꯝꯕ ꯇꯥꯔ ꯁꯨꯃꯥꯏꯅ ꯇꯧꯔꯝꯕ ꯇꯥꯔꯗꯤ ꯃꯥ ꯃꯁꯥꯗꯅꯤ ꯁꯨꯝꯗꯟ
ꯑꯗꯨ ꯅꯨꯄꯥꯗꯣ
ꯎꯝ
ꯑꯩꯈꯣꯏꯒꯤ ꯏꯃꯥꯟꯅꯕꯤꯗ ꯇꯣꯛꯑꯗꯤ ꯑꯗꯨꯝ ꯇꯣꯛ
ꯃꯣꯏ ꯑꯅꯤ ꯇꯣꯛꯑꯦ ꯍꯣꯏ ꯍꯣꯏ ꯑꯗꯨꯕꯨꯗꯤ ꯑꯗꯨꯝ ꯇꯧꯅꯤ ꯑꯗꯣ ꯃꯣꯏ ꯑꯅꯤ ꯇꯣꯛꯑꯦ ꯍꯦꯛ ꯍꯥꯏꯔꯗꯤ ꯅꯨꯄꯥꯒꯤ ꯌꯨꯝꯅꯅꯦ ꯅꯨꯄꯥꯕꯨ ꯎꯝ ꯆꯥꯏꯗꯣꯏꯁꯦ
ꯍꯣꯏ ꯅꯣꯏ ꯃꯥꯒꯤ ꯃꯃꯥ ꯍꯥꯏꯕꯗꯤ
ꯃꯤꯅꯥ ꯃꯥ
ꯎꯝ ꯑ ꯑꯗꯨ ꯅꯨꯄꯥꯒꯤ ꯑꯩꯈꯣꯏ ꯈꯨꯟ ꯃꯃꯥ ꯃꯃꯥꯈꯣꯏꯒꯤ ꯌꯨꯝꯅꯀꯣ
ꯍ
ꯅꯣꯏ ꯑꯗꯨꯒꯤ ꯅꯨꯄꯥꯒꯤ ꯃꯃꯥꯈꯣꯏꯒꯤ ꯌꯨꯝ ꯂꯥꯛꯑꯦꯗꯅ
ꯍ
ꯑꯩꯈꯣꯏ ꯈꯨꯟꯁꯤꯡꯗꯣ ꯑꯗꯨ ꯃꯣꯏꯅ ꯍꯥꯏꯒꯅꯤ ꯑꯗꯨꯒ ꯃꯥꯒꯤ ꯕꯕꯥꯒꯤ ꯁꯥꯏꯠ ꯑꯗꯨꯗꯤ ꯍꯥꯏꯔꯝꯒꯅꯤ ꯍꯥꯏꯕꯗꯤ ꯑꯩꯗꯤ ꯊꯥꯖꯗꯦ ꯍꯥꯏꯕꯗꯤ ꯃꯣꯏꯗꯤ ꯈꯔ ꯂꯥꯏꯕꯅꯤꯕ
ꯍꯥꯏꯗꯤ ꯅꯨꯄꯤꯗꯨꯁꯨ ꯃꯣꯏ ꯄꯥꯝꯁꯨ ꯄꯥꯝꯃꯤꯗꯅ
ꯍꯣꯏ ꯌꯥꯝ ꯄꯥꯝꯃꯦ ꯃꯣꯏꯗꯤ
ꯍꯥꯏꯗꯤ
ꯌꯥꯝ ꯐꯥꯈ꯭ꯔꯦ ꯑꯩꯅꯀꯣ
ꯃꯥ ꯃꯥꯁꯦ ꯌꯥꯝ ꯂꯛꯀꯤ ꯑꯣꯏꯕꯅꯦ ꯃꯥꯗꯣ ꯅꯨꯡꯁꯤꯕꯁꯦ ꯑꯗꯨꯒꯤ ꯃꯍ ꯃꯥ ꯈꯪꯗꯦꯕ
ꯑꯩꯗꯤ ꯍꯥꯏꯕꯅꯤꯗ ꯏꯃꯥꯟꯒꯨꯝꯕꯅꯤꯅ ꯃꯉꯣꯟꯗꯒꯤꯗꯤ
ꯎꯝ
ꯍꯦꯟꯅ ꯑꯁꯤꯗꯒꯤ ꯗꯤꯀꯣꯞ ꯌꯥꯝ ꯐꯥ ꯀꯔꯤ ꯍꯥꯏꯈ꯭ꯔꯁ ꯌꯥꯝ ꯐꯥꯕ ꯑꯁꯤꯗꯒꯤꯗꯤ ꯍꯦꯟꯅ ꯐꯪꯉꯔꯣꯏ ꯃꯥꯒꯤ ꯄꯨꯟꯁꯤꯗ ꯑꯩꯗꯤ ꯈꯜꯂꯦ
ꯑꯩꯁꯨ ꯍꯥꯏꯕꯅꯦ ꯊꯤꯅ ꯍꯥꯏꯈ꯭ꯔꯕꯅꯦ ꯃꯥ ꯃꯥꯒꯤꯗꯣ ꯃꯥꯗꯣ ꯆꯤꯅ ꯍꯥꯏꯈ꯭ꯔꯕꯅꯦ
ꯑꯦ ꯃꯥꯁꯨ ꯀꯟꯚꯤꯟꯁ ꯇꯧꯋ ꯃꯥꯕꯨ
ꯊꯤꯅ ꯍꯥꯏꯈ꯭ꯔꯕꯅꯦ
ꯑꯩꯈꯣꯏꯅ ꯁꯨꯃꯥꯏꯅ ꯍꯥꯏꯔꯗꯗꯤ ꯍꯥꯏꯕꯗꯤ
ꯅꯪ ꯅꯨꯡꯁꯤ ꯅ ꯅꯪ ꯅꯨꯡꯁꯤꯔꯗꯤ ꯑꯗꯨꯃꯥꯏꯅ ꯇꯧꯔꯔꯣꯏ ꯅꯪ ꯅꯪꯉꯣꯟꯗ ꯔꯦꯁꯄꯦꯛ ꯇꯧꯗꯕꯒꯤꯅꯦ ꯑꯗꯨꯃꯥꯏꯅ ꯇꯧꯔꯤꯁꯦ ꯑꯗꯨꯝ ꯎꯝ ꯀꯔꯤꯒꯤ ꯍꯥꯏꯁꯤꯔ ꯃꯥꯅ ꯋꯥꯊꯤ ꯉꯥꯡꯕꯗꯣ
ꯍꯣꯏ
ꯑꯗꯨ ꯅꯨꯡꯁꯤ
ꯑꯁ ꯈꯪꯗꯦꯗ ꯋꯥ ꯃꯌꯥꯝꯗꯣ ꯐꯠꯇꯕ ꯋꯥ ꯃꯌꯥꯝꯗꯣ ꯁꯨꯃꯥꯏꯅ ꯉꯥꯡꯔꯒ ꯉꯥꯡꯉꯒ ꯃꯥꯒꯤ ꯍꯥꯏꯕꯗꯤ ꯑꯩꯗꯤ ꯁꯨꯃꯥꯏꯅ ꯀ ꯍꯥꯏꯁꯦꯃꯥ ꯕꯕꯥ ꯂꯩꯥꯏꯇꯦ ꯁꯨꯃꯥꯏꯅꯕ ꯇꯧꯍꯜꯂꯒ ꯅꯨꯄꯤꯕꯨ ꯀꯩꯅꯣꯃ ꯑꯃꯨꯛ ꯍꯜꯂꯛꯅꯤꯉꯥꯏ ꯇꯥꯎꯕꯗꯣ ꯁꯨꯃꯥꯏꯅ ꯋꯥ ꯑꯗꯨꯝ ꯉꯥꯡꯉꯗꯤ ꯃꯥ ꯃꯛ ꯑꯗꯨꯝ ꯍꯜꯂꯛꯑꯦꯗꯅ ꯅꯨꯄꯤꯅ
ꯍꯣꯏ
ꯑꯗ ꯍꯥꯏꯔꯗꯤ ꯑꯃꯨꯛ ꯍꯜꯂꯛꯀꯅꯤ ꯍꯥꯏꯕ ꯋꯥꯈꯜ ꯑꯃꯗ ꯂꯩꯔꯕꯝꯅꯤꯕ
ꯃꯥꯒꯤ ꯋꯤꯛꯅꯦꯁꯅꯦ ꯑꯗꯣ ꯃꯥꯒꯤ ꯋꯤꯛꯅꯦꯁꯅꯦ ꯍꯥꯏꯕꯗꯨ ꯎꯄꯥ ꯈꯥꯡꯕꯒꯤ ꯇꯥꯎꯕꯅꯦꯕ ꯑꯗꯣ ꯑꯩꯅ ꯍꯥꯏ ꯐꯈ꯭ꯔꯕꯅꯦ ꯑꯗꯨ ꯍꯥꯏꯔꯗꯤ ꯅꯪꯗꯣ ꯇꯥꯒꯅꯨꯀꯣꯅ
ꯑꯗꯨꯒꯤꯅꯦ ꯀꯗꯥ ꯍꯥꯏꯗꯅꯣ ꯈꯪꯗ꯭ꯔꯦ ꯑꯩ ꯍꯧꯖꯤꯛ ꯂꯥꯏꯐꯁꯤ ꯀꯥꯏꯟꯅ ꯍ
ꯅꯪ ꯑꯃꯨꯣꯛꯀ ꯌꯥꯔꯒꯁꯨ ꯃꯊꯥꯡꯗꯁꯨ ꯑꯃꯨꯛꯀ ꯇꯧꯗꯣꯏꯅꯦ ꯅꯪ ꯋꯥꯍꯅꯤꯉꯅ ꯍꯥꯏꯈ꯭ꯔꯕꯅꯦ
ꯑꯩ ꯌꯥꯝ ꯁꯥꯎꯅꯤꯡꯕꯅꯀꯣ ꯅꯣꯏ ꯎꯝ
ꯅꯣꯏ ꯂꯩꯔꯗꯤ ꯐꯥꯒꯗꯕꯅ ꯍꯩꯕꯅꯦ ꯃꯥꯁꯦ
ꯍꯣꯏ ꯁꯤꯗ ꯑꯩꯈꯣꯏꯒ ꯂꯩꯃꯤꯟꯅꯔꯗꯤꯀꯣ
ꯍ
ꯉꯥꯡꯁꯨ ꯈꯔ ꯐꯥꯒꯗꯕꯅꯤ ꯏꯁꯃꯒꯤ ꯃꯈꯣꯡꯗꯨꯅ ꯑꯗꯨꯝ
ꯑꯗꯨꯒꯤ ꯑꯃꯅ ꯇꯦꯛꯁ ꯁꯥꯔꯛꯏ ꯍꯥꯏꯕꯗꯣ ꯏꯁꯀ꯭ꯔꯤꯟ ꯁꯣꯠ ꯇꯧꯔꯒ ꯑꯗꯨꯗꯣ ꯑꯩꯅ ꯍꯥꯏꯕꯤꯕ ꯑꯗꯨꯒꯤꯗꯨꯗꯤ ꯑꯩꯁꯨ ꯊꯥꯖꯗꯦ ꯃꯤꯅ ꯍꯥꯏꯔꯛꯑꯁꯨ ꯑꯩꯁꯨ ꯊꯥꯖꯗꯦ ꯑꯗꯨ ꯑꯣꯏꯔꯁꯨ ꯑꯩ ꯑꯩ ꯋꯥ ꯍꯩꯗꯦ ꯑꯗꯨ ꯑꯣꯏꯔꯁꯨ ꯑꯩꯈꯣꯏ ꯅꯍꯥꯟ ꯏꯁꯄꯣꯔꯠ ꯆꯠꯂꯤꯅ ꯑꯗꯨ ꯑꯣ ꯑꯗꯨ ꯃꯇꯥꯡꯗ ꯂꯥꯛꯑꯣ ꯑꯗꯨ ꯅꯨꯃꯤꯠꯇꯒꯤ ꯈꯥꯡꯕꯅꯦ ꯃꯥꯒꯤ ꯃꯒꯨꯟꯗ ꯍꯥꯏꯕꯗ ꯑꯣꯏꯅ
ꯑꯩꯈꯣꯏ ꯑꯩꯈꯣꯏ ꯃꯃꯥꯡꯗꯗꯤ ꯑꯩꯈꯣꯏꯒꯤ ꯏꯃꯥꯟꯅꯕꯤꯕꯨ ꯌꯥꯝ ꯀꯩꯅꯣ ꯑ ꯐꯥꯕ ꯇꯥꯏꯗꯀꯣ ꯃꯥꯅ ꯌꯥꯝ ꯂꯨꯅ ꯇꯥꯎꯕ ꯇꯥꯗ ꯑꯩꯈꯣꯏꯒꯤ ꯃꯃꯥꯡꯗꯗꯤ ꯇꯥꯎꯋꯦꯗꯅ ꯑꯗꯨꯗ ꯑꯩꯈꯣꯏꯒꯤ ꯏꯃꯥꯟꯅꯕꯤꯗꯣ ꯑꯗꯨꯗꯣ ꯑꯩꯅ ꯍꯦ ꯁꯥꯎꯅꯤꯡꯕꯁꯦ ꯅꯣꯏꯒꯤ ꯃꯃꯥꯡꯗ ꯌꯥꯝ ꯐꯥꯕ ꯇꯥꯏꯞ ꯇꯥꯎꯋꯦꯅꯀꯣ ꯃꯥꯅꯁꯨ ꯍꯥꯏꯌꯦ
ꯃꯥꯒꯤ ꯃꯃꯥ ꯅꯨꯄꯤ ꯂꯥꯏꯔꯗꯤ ꯃꯥꯒꯤꯦ ꯍꯥ ꯀꯔꯤ ꯍꯥꯏꯁꯤꯔꯥ ꯅꯣꯡꯗꯣ ꯈꯔ ꯇꯣꯡꯉꯥꯟꯂ
ꯑꯗꯨꯒꯤꯅꯤ ꯑꯩꯈꯣꯏꯗꯤ ꯁꯤꯁ ꯑꯗꯨꯃꯥꯏꯅꯗꯤ ꯇꯥꯎꯋꯦ ꯍꯣꯏ
ꯃꯥꯒꯤ ꯃꯃꯥꯟꯅꯕ ꯐꯥꯎ ꯒ꯭ꯌꯥꯟ ꯇꯥꯗꯦ ꯍꯥꯏꯕꯅꯦ ꯆꯄꯥ ꯅꯨꯄꯥ ꯅꯨꯄꯤꯅ ꯌꯦꯟ ꯇꯥꯗꯣꯏꯅꯣ ꯑꯗꯨ ꯑꯣꯏꯔꯗꯤ
ꯃꯥꯒꯤ ꯃꯃꯥꯅꯕꯒꯤ ꯇꯦꯛꯁꯇꯣ ꯅꯪ ꯅꯪꯁꯨ ꯎꯕ꯭ꯔꯥ
ꯎꯗꯦ ꯍꯣꯔꯦꯟ ꯄꯥꯎ ꯍꯥꯎꯅꯔꯁꯦ ꯍꯥꯏꯔꯦꯕꯅꯦ ꯂꯥꯛꯄꯒꯤ
ꯍꯥꯥ ꯑꯣ ꯑꯣ ꯍ ꯑꯃ ꯃꯥ ꯑꯁ ꯊꯥꯔꯥꯛꯄꯗꯣ ꯃꯥꯁꯨ ꯆꯤꯡꯉꯩ ꯈꯪꯅꯦ ꯑꯃꯗꯤ ꯂꯥꯏꯕꯅꯤꯀꯣ ꯑꯗꯨꯒ ꯅꯨꯄꯤ ꯑꯃ ꯑꯩꯅ ꯍꯥꯏꯕꯗꯣ ꯃꯁꯥꯁꯨ ꯈꯥꯡꯉꯦ ꯍꯥꯏ ꯑꯗꯨꯒ ꯃꯆꯤꯟꯗꯤ ꯈꯔ ꯀꯥꯟꯕꯅꯤ ꯑꯃ ꯂꯥꯏꯕꯅꯦ ꯋꯥꯗꯤ ꯃꯥꯒꯤ ꯄꯤꯕꯅꯦꯅ ꯀꯣ ꯁꯨꯃꯥꯏꯅ ꯍꯥꯏ ꯃꯥꯒꯤ ꯃꯃꯥꯟꯅꯕ ꯃꯣꯏꯒꯤ ꯕꯦꯟꯗꯣ ꯃꯣꯏ ꯇ꯭ꯚꯦꯟ ꯂꯩꯌꯦꯗꯅ ꯑꯗꯨꯒꯤ ꯃꯥꯒꯤ ꯒꯤ ꯃꯃꯥꯟꯅꯕ ꯑꯃꯅ ꯍꯥꯏꯔꯛꯄꯅꯦ ꯑꯩꯈꯣꯏꯒꯤ ꯀ꯭ꯂꯥꯁꯃꯦꯠ ꯎꯝ ꯑꯗꯣ ꯅꯪꯁꯨ ꯈꯥꯡꯉꯅꯤ ꯈꯔ
ꯈꯪꯉꯦ ꯈꯪꯉꯦ
ꯆꯨꯒ ꯉꯥꯔꯣ ꯑꯍꯣꯏ
ꯈꯪꯉꯤ ꯃꯣꯏ ꯃꯥ ꯃꯥꯗꯨꯁꯨ ꯃꯥꯗꯨꯁꯨ ꯂꯣꯏ ꯍꯥꯏꯕꯤꯈꯤ ꯍꯥꯏꯕꯅꯦ
ꯍꯣꯏ ꯍꯥꯏꯕꯤꯈ꯭ꯔꯣ ꯍꯥꯏꯕꯅꯦ ꯑꯩꯁꯨ ꯑꯣ
ꯃꯥꯁꯨ ꯒ꯭ꯌꯥꯟ ꯇꯥꯗꯦ ꯍꯥꯏꯌꯦ ꯍꯥꯏꯌꯦ ꯍꯥꯏꯗꯤ ꯑꯥ ꯃꯣꯏ ꯄꯥꯗꯣ ꯌꯥꯝ ꯎꯝ ꯁꯤꯀ꯭ꯔꯦꯠ ꯇꯥꯎꯋꯦ ꯍꯥꯏꯌꯦ ꯃꯃꯥꯟꯅꯕ ꯑꯃ ꯌꯨꯝ ꯄꯥꯟꯕꯝ ꯑꯣ ꯅꯠꯇꯦ ꯈꯔ ꯑꯩꯈꯣꯏꯒꯤ ꯁꯥꯔꯒꯤ
ꯑꯣ ꯍꯣꯏ ꯍꯣꯏ ꯍꯣꯏ
ꯑꯗꯨꯒ ꯃꯣꯏꯗꯤ ꯌꯥꯝ ꯇꯤꯟꯅꯥꯏ ꯍꯥꯏꯌꯦ ꯑꯗꯨ ꯅꯨꯄꯥꯗꯨꯅꯅꯦ ꯇꯐꯦꯁ ꯂꯩꯔꯒ ꯎꯝ ꯅꯍꯥꯟ ꯇꯧꯋꯦ ꯍꯥꯏꯗꯥꯏꯅꯦ
ꯑꯣ
ꯑꯗꯨꯒꯤ ꯃꯣꯏ ꯑꯅꯤꯗꯣ ꯌꯥꯝ ꯅꯨꯡꯉꯥꯏꯕ ꯃꯥꯜꯂꯦꯅ ꯍꯥꯏꯔꯛꯑꯦ ꯍꯥꯏꯗꯤ ꯃꯣꯏꯒꯤ ꯋꯥꯔꯤꯗꯣ ꯂꯥꯛꯄꯗꯣ ꯈꯔ ꯎꯝ
ꯑꯗꯨꯒꯤ ꯑꯗꯨꯁꯨ ꯃꯥꯒꯤ ꯅꯨꯄꯤ ꯂꯥꯏꯔꯒ ꯀꯣ ꯑꯉꯥꯡꯒ ꯂꯩꯔꯒ ꯑꯗꯨꯒ ꯎꯝ ꯀꯩꯅꯣ ꯃꯣꯏ ꯑꯅꯤ ꯈꯠꯕꯁꯤꯡꯗ ꯑꯗꯣ ꯑꯩꯈꯣꯏꯒꯤ ꯏꯃꯥꯟꯅꯕ ꯏꯃꯥꯟꯅꯕꯤꯒꯤ ꯅꯨꯄꯥꯗꯣ ꯃꯥꯗꯤ ꯅꯨꯄꯤꯗ ꯑꯗꯨꯝ ꯇꯥꯏꯅꯥꯒꯅꯤ ꯍꯥꯏꯌꯦ ꯃꯥꯒꯤ ꯅꯨꯄꯤꯗ
ꯑꯁ
ꯑꯗꯨꯒ ꯃꯣꯏꯗꯤ ꯆꯞ ꯆꯥꯔꯒ ꯇꯥꯎꯔ ꯇꯥꯎꯔꯝꯒꯅꯤ ꯑꯩꯗꯤ ꯈꯜꯂꯦ ꯅꯨꯄꯤꯕꯨ ꯁꯨꯃꯥꯏꯅ ꯀꯣꯜ ꯇꯧꯕ ꯈꯣꯠꯄ ꯁꯨꯃꯥꯏꯅ ꯅꯨꯄꯤꯅ ꯑꯗꯨꯝ ꯈꯪꯉꯗꯤꯀꯣ ꯑꯥ ꯅꯨꯄꯥꯒ ꯃꯣꯏ ꯑꯅꯤꯗꯣ ꯑꯩꯈꯣꯏ ꯁꯥꯔꯒꯤ
ꯎꯝ
ꯃ ꯃꯆꯥꯅꯨꯄꯥꯒ ꯃꯥ ꯃꯥꯁꯨ ꯅꯨꯄꯤ ꯂꯩꯔꯦꯗꯅꯥ ꯃꯆꯥ ꯐꯥꯎ ꯂꯩꯔꯕ ꯃꯥꯗꯤ ꯑꯗꯨꯝ ꯈꯠꯅꯥꯏ ꯍꯥꯏꯌꯦ ꯍꯣꯏ
ꯅꯨꯡꯁꯤꯗꯦ ꯍꯥꯏꯕꯅꯦ